ꯍꯂꯣ
ꯆꯥꯛꯇꯤ ꯊꯣꯡ ꯀꯠꯂꯦ ꯎꯝ ꯈꯥꯃꯦꯟꯒ ꯀꯣꯂꯤ ꯍꯋꯥꯏꯒ ꯉꯥꯅꯨ ꯆꯟꯈ꯭ꯔꯦ ꯏꯔꯣꯟꯕꯅ ꯊꯨꯔꯅꯤꯅ
ꯁꯝꯃꯦ ꯏꯔꯣꯝꯕ
ꯎꯝ
ꯏꯔꯣꯝꯕ ꯍꯋꯥꯏ ꯁꯝꯃꯦ ꯏꯟꯖꯥꯡ ꯁꯥꯡ
ꯁꯦ ꯍꯥꯏ ꯁꯀꯨꯜ ꯀꯥꯏ ꯇꯝꯃꯛꯀꯦ
ꯎꯝ ꯁꯇꯦꯟꯗ꯭ꯔ ꯔꫭꯕꯥꯠꯗ ꯇ
ꯍꯣꯁꯇꯦꯜ ꯂꯩꯔꯛꯄ꯭ꯔꯣ ꯑꯗꯨꯖ
ꯑꯥ ꯂꯩꯔꯦ
ꯑꯣ ꯍꫭꯁꯇꯦꯜ ꯂꯥꯏꯐ ꯇꯥꯥꯔꯦ ꯅꯪ
ꯎꯝ ꯑꯩꯗꯤ ꯀ꯭ꯂꯥꯁ ꯐꯣꯔꯗꯩ ꯑꯗꯨꯝ ꯂꯩꯔꯦ
ꯎꯝ ꯐꯩꯗ ꯑꯗꯨꯁꯨ
ꯑꯣꯢ
ꯀꯃꯥꯏꯅ ꯂꯩꯃꯤꯟꯅꯅꯤ ꯈꯪꯉꯤꯗꯣ
ꯍꯣꯏ
ꯍꯨꯏꯀꯞ ꯍꯥꯏꯕꯅꯤꯀꯣ ꯅꯪꯗꯣ ꯎꯝ ꯅꯣꯏ ꯏꯃꯥ ꯕꯕꯥꯗꯤ ꯀꯩꯀꯩ ꯇꯧꯒꯦ
ꯑꯩꯈꯣꯏ ꯃꯥꯅ ꯐꯤ ꯀꯩꯀꯩ ꯃꯥꯒꯤ ꯁꯟꯗꯣꯛꯄꯗꯣ ꯔꯥꯅꯤ ꯐꯤ ꯀꯩꯀꯩꯗꯣ
ꯎꯝ
ꯀꯂꯦꯛꯁꯟ ꯇꯧꯕ ꯊꯥꯗꯕ ꯑꯗꯣ ꯃꯥꯅ ꯑꯃꯨꯛꯁꯨ ꯈ꯭ꯋꯥꯏꯗ ꯌꯣꯟꯕ
ꯎꯝ
ꯑꯗꯨ ꯇꯧꯋꯦ ꯑꯗꯣ ꯑꯩꯈꯣꯏ ꯕꯥꯅ ꯑꯩꯈꯣꯏꯒꯤ ꯃꯤꯜ ꯂꯩꯌꯦꯕ ꯃꯤꯁ ꯔꯥꯏꯁ ꯃꯤꯜ ꯑꯗꯨꯒ ꯃꯆꯨ ꯇꯛꯅꯕꯗꯣ ꯑꯗꯨꯒ ꯑꯗꯒꯤ ꯊꯥꯎꯁꯨ ꯇꯛꯑꯦ ꯑꯗꯨ ꯂꯩꯌꯦꯦ ꯑꯗꯨꯒ ꯍꯥꯔ ꯀꯩꯀꯩ ꯌꯣꯟꯕꯒꯤ ꯗꯨꯀꯥꯟ ꯂꯩꯑꯦ ꯇꯤꯜ ꯍꯤꯗꯥꯛ ꯀꯩꯀꯩ ꯑꯗꯨꯃꯥꯏꯅ ꯌꯣꯟꯕ
ꯁꯝ ꯁꯝꯅ ꯕꯤꯖꯤꯅꯦꯁ ꯍꯥꯏꯇꯥꯔꯦꯅꯦ
ꯍꯣꯏ
ꯍꯥꯌ
ꯕꯤꯖꯤꯅꯦꯁ ꯑꯗꯨ ꯑꯗꯨ ꯂꯧꯥꯎꯃꯤꯅꯤꯗ
ꯍꯣꯏꯗ ꯀꯩꯝꯇ ꯇꯧꯗꯅ ꯂꯩꯕꯕꯨꯗꯤ ꯈꯔ ꯈꯔꯃꯛ ꯇꯧꯔꯤꯗꯣ ꯐꯩ
ꯎꯝ ꯌꯥꯝ ꯀꯥ ꯍꯦꯟꯅ ꯀꯩꯅꯣ ꯇꯧꯕꯗꯤ ꯑꯣꯏꯗ꯭ꯔꯦ ꯎꯝ ꯅꯨꯡꯉꯥꯏꯕ꯭ꯔꯥ ꯃꯤꯁ ꯃꯤꯁꯤ ꯏꯇꯣꯝꯗ ꯑꯗꯨꯝ ꯂꯩꯕꯗ
ꯁꯤꯗꯥ ꯂꯩꯕꯗꯣ ꯑꯗꯨꯝ ꯍꯩꯅꯔꯛꯑꯦꯕ ꯑꯩꯗ ꯏꯁꯥꯅꯁꯨ ꯂꯩꯀꯥꯏꯗꯁꯨ ꯀꯌꯥ ꯃꯤ ꯇꯤꯟꯅꯒꯟꯗꯦꯕ ꯇꯤꯟꯅꯒꯟꯗꯦ ꯃꯤꯟꯁ ꯑꯩꯗꯤ ꯃꯤꯒ ꯀꯣꯛꯁꯦ ꯀꯌꯥ ꯆꯥꯟꯅꯗꯕ ꯍꯥꯏꯔꯦ ꯍꯥꯏꯇꯥꯔꯦ ꯂꯩꯀꯥꯏꯗꯤ ꯁꯨꯝ--꯫ ꯃꯣꯏꯁꯤ ꯏꯁꯝ ꯁꯝꯅ ꯀꯩ ꯍꯥꯏꯇꯥꯥꯔꯦ ꯍꯥꯏꯔꯀꯥꯟꯗ ꯂꯥꯏꯔꯤꯛ ꯀꯨꯝꯕꯗꯣ ꯀꯌꯥ ꯊꯋꯥꯏ ꯌꯥꯎꯗꯦꯕ ꯀꯣ ꯑꯗꯨꯒ ꯁꯨꯝ ꯁꯨꯝ ꯂꯥꯡꯕ ꯈꯣꯠꯄꯗꯣ ꯑꯗꯨꯒꯨꯝꯕ ꯁꯨꯝ ꯊꯋꯥꯏ ꯌꯥꯎꯕ ꯑꯗꯒꯤ ꯑꯩꯗꯤ ꯑꯩꯗꯤ ꯏꯁꯥꯒꯤ ꯑꯩꯒꯤ ꯄ꯭ꯔꯤꯟꯁꯤꯄꯜ ꯑꯃ ꯑꯗꯨꯝ ꯂꯩꯖꯕ ꯃꯤꯅꯦꯕ ꯍꯥꯏꯗꯤ ꯃꯤꯅ ꯍꯥꯏ ꯗꯅ ꯌꯥꯝ ꯏꯒꯣ ꯂꯩ ꯍꯥꯏꯕꯩ ꯋꯥ ꯅꯠꯇꯕ ꯎꯝ ꯃꯇꯝ ꯉꯥꯛꯅ ꯆꯠꯄ ꯑꯗꯒꯤ ꯂꯥꯡꯕꯗꯣ ꯂꯤꯃꯤꯇꯦꯁꯟ ꯑꯃ ꯊꯝꯕꯗꯣ
ꯍꯣꯏ
ꯐꯦꯜ ꯇꯥꯒꯩꯒ ꯑꯦꯛꯖꯥꯝꯗ ꯐꯦꯜ ꯑꯣꯏꯒꯦ ꯂꯥꯡꯕꯗꯨꯗꯤ ꯀꯩ ꯀꯥꯟꯅꯩ
ꯍꯣꯏ
ꯗ ꯂꯥꯏꯔꯤꯛ ꯇꯝꯃꯦ ꯌꯦꯡꯉꯨꯀꯣ ꯑꯩꯁꯦ ꯇꯨꯌꯦꯜꯞꯇ ꯏꯃꯥꯟꯅꯕꯤ ꯑꯃ ꯂꯩꯃꯤꯟꯅꯩꯌꯦꯕ ꯍꯃꯤꯟꯅꯕꯁꯤꯗ ꯃꯥꯁꯦ ꯑꯗꯨꯝ ꯅꯨꯄꯥ ꯑꯃ ꯈꯪꯅꯩꯌꯦ ꯈꯪꯅꯔꯅꯕ ꯐꯣꯟ ꯋꯥꯔꯤ ꯑꯗꯨꯝ ꯁ ꯊꯥꯟꯅꯕꯤ ꯃꯣꯕꯥꯏꯜ ꯄꯤꯔꯛꯄꯤ ꯊꯨꯒꯥꯏꯕꯤ ꯈꯠꯅꯕꯤ ꯀꯞꯄꯤ ꯂꯥꯏꯔꯤꯛ ꯄꯥꯗꯕꯤ ꯑꯗꯨ ꯑꯩꯗꯤ ꯇꯧꯅꯣ ꯑꯗꯨꯝ ꯑꯗꯨꯒ ꯆꯞ ꯃꯥꯟꯅ ꯇꯝꯃꯤꯟꯅꯩꯅꯤ ꯔꯦꯟꯇ ꯂꯩꯃꯤꯟꯅꯩꯅꯤ ꯀꯣ ꯗꯚꯦꯛꯁꯤ ꯆꯥꯔ ꯐꯦꯜ ꯑꯣꯏꯔꯕꯅꯤ ꯕꯦꯛ ꯆꯥꯕꯗ ꯇꯨꯌꯦꯜꯞꯇꯗꯤ ꯐꯦꯜ ꯑꯣꯏꯔꯦ ꯁꯕꯖꯦꯛ ꯃꯔꯤ ꯐꯦꯜ ꯑꯣꯏꯅꯤ ꯏꯪꯂꯤꯁꯀ ꯃꯅꯤꯄꯨꯔꯤꯒ ꯑꯗꯨꯝ ꯄꯥꯁ ꯇꯧꯔꯕ ꯑꯗꯤ ꯃꯤꯅꯤ ꯌꯦꯡꯗꯗꯤ ꯐꯖꯔꯤꯕ꯭ꯔꯥ
ꯍꯣꯏ
ꯑꯗꯒꯤꯗꯤ ꯑꯗꯨꯝ ꯈꯜꯂꯣ ꯑꯗꯩꯗꯤ ꯅꯨꯄꯥꯗꯨꯕꯨꯗꯤ ꯂꯥꯏ ꯌꯥꯝ ꯍꯩꯌꯦ ꯑꯆꯧꯕ ꯑꯥꯔꯃꯤ ꯑꯣꯐꯤꯁꯥꯔ ꯑꯣꯏꯌꯦꯕꯀꯣ ꯑꯣꯏ ꯍꯥꯏ ꯃꯇꯝꯗꯨꯗꯤ ꯑꯣꯏꯗ꯭ꯔꯤ ꯕꯦꯡꯒ꯭ꯂꯣꯔ ꯂꯥꯏꯔꯤꯛ ꯇꯝꯃꯤꯕꯅꯦꯕ ꯑꯗꯨꯃꯥꯏꯅ ꯇꯧꯔꯒ ꯈꯠꯅꯔꯦ ꯈꯠꯅ ꯆꯩꯅ ꯇꯧꯔꯦ ꯇꯧꯔꯒ ꯎꯆꯤꯟ ꯅꯆꯤꯟꯅꯥ ꯇꯤꯅꯛ ꯅꯦꯛꯁꯇ ꯊꯥꯔꯦ ꯄꯥꯁ ꯇꯧꯔꯦ ꯒꯦꯖꯨꯌꯦꯁꯟ ꯀꯥꯏꯔꯤꯉꯩꯗ ꯆꯦꯜ ꯑꯦ
ꯎꯝ ꯑꯣ
ꯑꯉꯥꯡ ꯑꯅꯤ ꯁꯨꯈ꯭ꯔꯦ ꯍꯣꯏ ꯅꯨꯄꯥꯗꯨꯕꯨꯗꯤ ꯅꯨꯄꯥꯕꯨꯗꯤ ꯑꯐꯕ ꯑꯃ ꯐꯪꯈ꯭ꯔꯦꯀꯣ
ꯍꯣꯏ
ꯃꯥꯅ ꯃꯥꯅ ꯍꯥꯏ ꯑꯩꯒꯤ ꯂꯥꯏꯐꯁꯦ ꯀꯜꯂꯛꯑꯦ ꯍꯥꯏ ꯑꯩꯅ ꯑꯃꯨꯛ ꯍꯥꯏ ꯅꯪꯒꯤ ꯑꯗꯨꯃꯥꯏꯅ ꯑꯩꯁꯨ ꯌꯨꯝꯁꯦ ꯊꯦꯡ ꯉꯟꯅ ꯄꯥꯟꯊꯣꯛꯑ ꯑꯃꯗꯤ ꯅꯨꯡꯉꯥꯏ ꯗꯣꯢꯅꯦ ꯍꯧꯖꯤꯛꯇꯤ ꯃꯊꯥ ꯇꯦꯟꯁꯟ ꯑꯗꯨꯝ ꯂꯩꯗꯅ ꯅꯪꯅ ꯀꯦꯔꯤꯌꯔꯒꯤ ꯇꯦꯟꯁꯟ ꯂꯩ ꯍꯥꯏ ꯑꯩꯈꯣꯏꯅꯗꯤ ꯀꯌꯥꯝ ꯂꯩꯔꯝꯕꯃꯅꯤ ꯌꯦꯡꯉꯣꯅ
ꯍꯣꯏ ꯑꯗꯣ ꯃꯤꯁ ꯑꯗꯨꯃꯥꯏꯅ ꯇꯧꯕꯗꯣ ꯃꯤꯁꯀꯤ ꯏꯁꯇꯗꯤꯁꯇꯗꯤ ꯀꯩꯁꯨꯝ ꯀꯥꯏꯔꯛꯇꯕ꯭ꯔꯥ ꯃꯤꯁ ꯀꯃꯥꯏꯅ ꯍꯦꯟꯗꯜ ꯇꯧꯔꯛꯑꯦ ꯍꯥꯏꯗꯤ ꯂꯩꯃꯤꯅꯥ ꯀꯥꯟꯗ
ꯑꯣ ꯑꯗꯨꯔꯣ ꯑꯩ ꯑꯩꯒꯤ ꯑꯃ ꯂꯩꯌꯦꯕ ꯑꯩꯅ ꯀꯟꯁꯦꯟꯇ꯭ꯔꯦꯁꯟ ꯄꯤꯈ꯭ꯔꯒꯗꯤ ꯖꯒꯥꯠ ꯁꯪꯁꯥꯔ ꯂꯥꯡꯖꯅꯨ ꯑꯩ ꯑꯗꯨꯝ ꯆꯪꯈ꯭ꯔꯅꯦꯕ
ꯍꯣꯏ
ꯀꯟꯁꯦꯟꯇ꯭ꯔꯦꯁꯟꯗꯣ ꯄꯤꯕꯗꯣ ꯉꯝꯃꯛꯇꯕ ꯃꯤꯀꯨꯞ ꯌꯥꯎꯋꯦ ꯑꯗꯨꯗꯤ ꯑꯩꯅ ꯉꯥꯏꯍꯥꯛꯇꯪ ꯑꯦꯟꯖꯣꯏ ꯇꯧꯊꯣꯛꯑꯅꯤ ꯑꯗꯥ ꯑꯗꯨꯝ ꯇꯧꯋꯦꯕ ꯃꯥꯁꯨ ꯈꯠꯅꯕ ꯅꯨꯃꯤꯠꯆꯨꯞꯄ ꯈꯠꯅꯗꯧ ꯅꯠꯇꯦꯗꯅ ꯃꯥꯅ ꯇ꯭ꯔꯤꯉꯥꯏ ꯍꯧꯒꯠꯄꯤ ꯃꯥꯅ ꯇꯨꯝꯝꯕꯖꯦ ꯉꯟꯇꯥꯆꯪꯗꯣꯏꯅꯦ ꯂꯥꯏꯔꯤꯛ ꯄꯥꯏ ꯇꯨꯃꯅꯤꯅ꯫
ꯎꯝ꯫
ꯑꯗꯒꯤ꯫ ꯇꯨꯏꯁꯟꯁꯦ ꯇꯧꯔꯅꯤ꯫
ꯎꯝ
ꯄꯩꯁꯥ ꯄꯤꯔꯛꯑꯣꯅ ꯑꯣꯖꯥꯅ ꯍꯥꯏꯔꯀꯥꯟꯗ ꯇꯣꯛꯊꯣꯛꯄꯤ ꯃꯥꯒꯤ ꯑꯃ ꯂꯩꯌꯦꯕ꯫
ꯑꯗꯨꯒꯨꯝꯕ ꯅꯦꯆꯔꯗꯨꯅꯁꯨ ꯑꯣꯏꯕꯖꯥꯠꯅꯤ ꯃꯥꯅ- ꯐꯠꯇꯦꯗꯅ ꯑꯗꯨꯗꯤ ꯁꯥꯔ ꯑꯩꯗꯤ ꯂꯩ ꯇꯦ ꯉꯝꯖꯗꯦ ꯑꯗꯨꯅ ꯁꯥꯔ ꯃꯌꯥꯝꯒꯤ ꯂꯧꯅꯕꯁꯦ ꯑꯩꯒꯤ ꯈꯤꯇꯪ ꯇꯥꯕꯤꯌꯣ ꯍꯥꯏꯕꯗꯤ ꯌꯥꯏ꯫ ꯑꯗꯨꯝꯕ ꯅꯦꯆꯔ ꯑꯃ ꯂꯩꯔꯛꯄ ꯑꯗꯨꯅꯦꯕ ꯃꯥꯒꯤ꯫
ꯎꯝ
ꯍꯧꯖꯤꯛꯇꯤ ꯏꯁ ꯁꯅꯥ ꯂꯩꯔꯁꯨ ꯇꯅꯤꯛꯁꯀꯤ ꯁꯅꯥ ꯀꯥꯏꯅ ꯃꯤ ꯑꯣꯐꯤꯁꯥꯔ ꯑꯣꯏꯔ ꯅꯨꯄꯤ ꯑꯣꯏꯒ꯭ꯔ ꯗꯨꯅꯅꯦ
ꯑꯣ ꯈꯥꯏꯒ꯭ꯔꯦ
ꯈꯥꯏꯒ꯭ꯔꯦ ꯗꯥꯟꯁꯀ ꯔꯤꯜꯁꯀ ꯇꯧꯒꯥꯏꯗꯅ꯫
ꯑꯣ꯫ ꯍ-ꯍ-ꯍ꯫
ꯈꯟꯕ ꯑꯩꯈꯣꯏꯅ ꯑꯃꯨꯛ꯫ ꯃꯣꯏꯅ ꯑꯃꯨꯛ ꯈꯣꯏꯒꯤ ꯂꯥꯏꯐꯁꯦ ꯄꯥꯝꯕ꯫ ꯏꯁꯥꯒꯤ ꯏꯟꯗꯤꯄꯦꯟꯗꯦꯟ ꯍꯤꯡꯕ ꯉꯝꯒꯗꯕ ꯑꯣꯏꯔꯛꯄꯗꯣ ꯃꯣꯏꯗꯤ ꯗꯤꯄꯦꯟ ꯇꯧꯋꯤꯅꯤꯗꯅ꯫ ꯑꯆꯥꯄꯣ ꯑꯃ ꯃꯆꯥꯥꯒꯦ ꯅꯨꯄꯥꯗꯨꯒꯤ ꯃꯔꯟ ꯑꯣꯏꯔꯛꯄꯗꯣ꯫
ꯎꯝ꯫
ꯈꯣꯏ ꯏꯃꯥꯟꯅꯕꯤ ꯍꯩꯁꯤꯡꯕ ꯈꯔꯁꯨ ꯂꯩ꯫ ꯑꯗꯨꯒꯨꯝꯕꯗꯨꯕꯨꯗꯤ ꯐꯒ꯭ꯔꯦ ꯐꯒ꯭ꯔꯦꯗꯤ ꯅꯨꯄꯥ ꯊꯕꯛ ꯇꯧꯔꯒꯁꯨ ꯃꯣꯏꯅ ꯑꯃꯨꯛ ꯄꯩꯁꯥꯒꯗꯣ ꯈꯔ ꯁꯥꯟꯇꯣꯛꯄꯤ ꯈꯣꯠꯇ ꯈꯔ ꯂꯩꯗꯅ꯫
ꯎꯝ꯫
ꯑꯗꯨꯒꯨꯝꯕ ꯇꯧꯕꯁꯨ ꯑꯗꯨꯝ ꯂꯩꯌꯦꯕ꯫ ꯑꯩ ꯃꯥ ꯑꯩꯒꯤ ꯇꯤꯅꯕꯁꯦ ꯃꯤꯗꯤ ꯇꯧꯕ ꯉꯝꯕ ꯉꯝꯕ ꯉꯥꯛꯇꯅꯤꯍꯦ꯫
ꯑꯣ ꯑꯣ
ꯉꯝꯖꯕꯗꯨ ꯑꯣꯏꯌꯦꯕ ꯏꯃꯥꯟꯅꯕꯤ ꯃꯨꯝꯕꯥꯏꯗ ꯑꯗꯨꯝ ꯂꯩꯌꯦ ꯃꯥꯏ ꯃꯥꯅ ꯀꯈꯤꯇꯪꯒ ꯁꯣꯟꯊꯕꯁꯦ ꯑꯩ ꯃꯁ ꯃꯥꯟꯅꯒꯅꯤ ꯉꯥꯎꯗꯣꯏꯖꯤ ꯃꯥꯕꯨꯗꯤ ꯕꯥꯏꯑꯣ ꯀꯦꯃꯤꯁꯇ꯭ꯔꯤꯅꯤ
ꯑꯥ
ꯏꯅꯥꯛꯁꯨ ꯌꯥꯝ ꯈꯨꯜꯂꯦ ꯁꯞꯄꯣꯔꯠꯁꯨ ꯌꯥꯝ ꯇꯧꯕꯤꯕ ꯑꯩꯉꯣꯟꯗ ꯑꯩꯅꯁꯨ ꯑꯗꯨꯝ ꯃꯣꯏꯒꯤ ꯊꯕꯛ ꯊꯣꯛꯂꯀꯥꯟꯗ ꯃꯥꯒꯤ ꯃꯨꯝꯕꯥꯏ ꯂꯩꯕꯁꯦ ꯃꯥꯒꯤ ꯄꯣꯠ ꯑꯋꯥꯠꯄꯁꯦ ꯑꯦ ꯌꯨꯝꯗ ꯍꯥꯏꯔꯣꯏꯕ ꯑꯩꯉꯣꯟꯗ ꯍꯥꯏꯗꯣꯏꯅꯦꯕ ꯑꯩꯅ ꯀꯣꯏꯆꯦꯜ ꯆꯦꯟꯕ ꯑꯩꯅ ꯀꯣꯏꯆꯦꯟ ꯆꯦꯟꯕ ꯑꯗꯨ ꯃꯣꯏ ꯆꯦꯆꯦꯁꯤꯅ ꯀꯣꯔꯤꯌꯔꯗ ꯊꯥꯕꯗꯤ ꯃꯣꯏ ꯆꯦꯆꯦꯅ ꯇꯧꯔꯒ ꯊꯥꯗꯣꯏꯕ ꯅꯠꯇ꯭ꯔꯒꯅ ꯃꯥꯒꯤ ꯕꯣꯏ ꯐ꯭ꯔꯦꯟꯗꯨꯅ ꯊꯥꯗꯣꯏꯕ
ꯎꯝ
ꯄꯣꯠ ꯆꯩ ꯂꯩꯕꯅ ꯑꯩꯅ ꯃꯥꯒꯤ ꯑꯣꯖꯥꯒꯤ ꯁꯥꯏꯟ ꯑꯃ ꯌꯥꯝ ꯊꯨꯅ ꯂꯧꯗ ꯌꯥꯗ꯭ꯔꯦ ꯍꯥꯏꯔꯗꯤ ꯑꯩꯅ
ꯑꯣ
ꯑꯗꯨꯒꯨꯝꯕ ꯑꯃ ꯑꯗꯨꯝ ꯇꯧꯋꯦꯕ
ꯌꯥꯝ ꯂꯨꯅ ꯄꯨꯜꯂꯛꯄ
ꯃꯥꯅꯁꯨ ꯑꯩꯒꯤ ꯈꯪꯅꯅꯦ ꯑꯩꯅ ꯆꯦꯟꯕꯤꯕꯗꯨꯒꯤ ꯋꯥꯔꯤꯕꯣ ꯋꯥꯟ ꯊꯥꯎ ꯇꯨ ꯊꯥꯎꯖꯟ ꯆꯪꯈ꯭ꯔꯦꯅ ꯈꯜꯂꯁꯨ ꯇꯨ ꯊꯥꯎꯖꯟ ꯐꯥꯏꯚ ꯍꯟꯗ꯭ꯔꯦꯠꯀꯨꯝꯕ ꯀꯥꯞꯄꯛꯄ ꯑꯗꯨꯃꯥꯏꯅ ꯂꯣꯏ ꯇꯧꯋꯦꯕ
ꯎꯝ ꯍꯣꯏ ꯃꯤꯒꯤ ꯚꯦꯜꯂꯨ ꯈꯪꯕꯤꯕꯗꯨꯁꯨ ꯐꯩꯀꯣ ꯍꯥꯏꯗꯤ ꯑꯩꯈꯣꯏꯁꯨ ꯃꯇꯝ ꯃꯥꯡꯈꯩ ꯇꯧꯔꯤꯅꯦꯕ
ꯑꯗꯨꯒ ꯃꯣꯏ ꯀꯩꯅꯣꯒꯤ ꯏꯁ ꯏꯅꯥ ꯌꯥꯝ ꯈꯨꯜꯂꯦ ꯏꯅꯥ ꯌꯥꯝ ꯈꯨꯜꯂꯦꯗꯤ ꯃꯄꯥꯔꯥ ꯑꯥꯔꯃꯤꯒꯤ ꯕꯤ ꯑꯦꯁ ꯑꯦꯐꯀꯤ ꯗꯤ ꯑꯥꯏ ꯖꯤꯅꯦ ꯗꯣꯛꯇꯔ ꯃꯅꯤꯄꯨꯔꯗꯒꯤ ꯑꯍꯥꯟꯕꯅꯦ ꯍꯥꯏꯌꯦ ꯗꯨꯀꯅ ꯗꯤꯌꯥꯏꯁꯤ ꯀꯥꯕꯗꯣ ꯑꯗꯒꯤ ꯃꯃꯥꯅ ꯇꯦꯛꯅꯤꯀꯦꯜ ꯇꯦꯛꯅꯤꯁꯤꯌꯥꯟ ꯑꯣꯏꯕ ꯍꯥꯏꯇꯥꯔꯦ ꯇꯦꯛꯅꯤꯁꯤꯌꯥꯟ ꯔꯤꯝꯁꯀꯤ ꯇꯦꯛꯅꯤꯁꯤꯌꯥꯟ ꯑꯣꯏꯔꯛꯄꯗꯣ ꯑꯗꯨꯗꯣ ꯑꯣꯏꯌꯦ ꯇꯥꯃꯣꯒ ꯏꯅꯝꯃꯒꯗꯨꯅ ꯕꯦꯡ ꯃꯦꯅꯦꯖꯔ
ꯎꯝ ꯑꯣ ꯐꯦꯃꯤꯂꯤꯗꯤ ꯑꯗꯨꯝ ꯂꯤꯡꯉꯦ
ꯎꯝ ꯂꯤꯡꯉꯦ ꯑꯁ ꯌꯨꯝꯒꯁꯦ ꯃꯊꯣꯏ ꯃꯔꯤ ꯑꯩꯅꯤꯕꯦꯝ
ꯎꯝ
ꯑꯗꯒꯤ ꯆꯦꯆꯦ ꯑꯗꯨꯗꯤ ꯗꯦꯟꯇꯤꯁꯅꯦ ꯑꯗꯨꯗ ꯑꯦꯝ ꯄꯤ ꯑꯦꯁ ꯁꯤꯒꯤ ꯗꯦꯟꯇꯦꯜ ꯗꯦꯟꯇꯤꯁ ꯀꯧꯈꯤꯕꯗꯨꯗꯤ ꯊꯥꯗꯤ ꯊꯥꯔꯤꯕꯅꯦ ꯗ ꯈꯪꯗꯦ ꫰ ꯒꯤ ꯃꯅꯥꯎꯅꯨꯄꯤꯅ ꯍꯣꯔꯇꯤꯀꯜꯆꯔꯗ ꯄꯤ ꯑꯩꯩꯆ ꯗꯤ ꯇꯧꯔꯤ ꯕꯦꯡꯒ꯭ꯂꯣꯔꯗ
ꯑꯣ
ꯂꯔ ꯍꯣꯏ ꯃꯆꯤꯟ ꯃꯅꯥꯎ ꯃꯔꯤꯅꯤ ꯃꯥꯅ ꯑꯍꯨꯝ ꯁꯨꯕꯤ
ꯎꯝ
ꯕꯕꯥ ꯑꯦꯇꯣꯃꯤꯛ ꯔꯤꯁꯔꯁ ꯁꯦꯟꯇꯔꯗꯣ ꯃꯨꯝꯕꯥꯏꯒ ꯑꯗꯨꯗ ꯂꯩꯅꯤ ꯃꯅ
ꯃꯥꯁꯨ ꯍꯧꯖꯤꯛ ꯑꯗꯨꯗꯤ ꯔꯤꯁꯥꯔꯁ ꯇꯧꯔꯤꯕ
ꯍꯥꯥ
ꯔꯤꯁꯥꯔꯁ ꯑꯣꯏꯅ ꯇꯧꯔ ꯂꯩꯔ ꯅꯠꯇ ꯄꯨ꯭ꯔꯒꯃ ꯑꯣ
ꯔꯤꯁꯔꯁ ꯇꯧꯔꯤꯕ
ꯑꯣ ꯑꯣ
ꯑꯦꯝ ꯌꯨꯗꯦꯁꯁꯨ ꯒꯜ ꯃꯦꯗꯥꯥꯂꯤꯁꯅꯦꯕꯕꯨ ꯀꯣ ꯑꯗꯨꯒ ꯑꯦꯝ ꯌꯨꯗ ꯇꯧꯕꯅꯦ ꯁꯒꯣꯝꯗꯤ ꯔꯤꯁꯔꯁꯁꯦ ꯑꯗꯨꯒ ꯃꯥꯒꯤ ꯋꯥꯛꯇꯨꯅ ꯌꯥꯗꯗꯅ ꯈꯨꯠꯂꯥꯏ ꯂꯩꯇꯦ ꯠꯇꯕꯒꯤꯅꯦ ꯑꯗ ꯂꯦꯞꯇꯣ ꯋꯥꯏꯔꯒ ꯇꯧꯕꯅꯦꯕ ꯄꯩꯁꯥ ꯆꯥꯎꯕꯖꯅ ꯍꯥꯏꯗꯤ ꯍ
ꯑꯣ ꯃꯣꯏꯒꯤ ꯂꯦꯞ ꯃꯣꯏꯒꯤ ꯂꯦꯞ ꯋꯥ ꯍꯥꯏꯕꯁꯦ--꫰
ꯎꯝ ꯋꯥꯏꯕꯗꯤ ꯃꯥꯏ ꯂꯩꯐꯝꯗꯨꯔꯦꯟ ꯗꯣ ꯃꯥꯏ ꯀꯥꯗꯣ ꯂꯤꯁꯤꯡ ꯇꯔꯥꯎꯉꯥ
ꯑꯣ ꯆꯥꯎꯋꯦꯀꯣ ꯑꯩꯈꯣꯏ ꯃꯦꯝ ꯑꯅꯁꯨ ꯍꯥꯏꯌꯦ ꯅꯣꯏꯅ ꯀꯩꯒꯨꯝꯕ ꯔꯤꯁꯔꯁ ꯀꯨꯝꯕ ꯇꯧꯒꯦ ꯍꯥꯏꯔꯗꯤ ꯃꯅꯤꯄꯨꯔꯗ ꯇꯧꯗꯣꯏ ꯁꯔꯨꯛꯄꯨꯗꯤ ꯃꯄꯥꯟꯂꯣꯝꯗ ꯇꯧ ꯍꯣꯏ ꯈꯨꯠꯂꯥꯏ ꯀꯩ ꯀꯩ ꯀ ꯌꯥꯝ ꯅꯥ ꯇꯩ ꯆꯥꯗꯝꯅꯦꯅ
ꯄꯣꯠꯇꯨꯅꯦ ꯃꯉꯣꯟꯗꯥ ꯊꯣꯛꯏꯁꯦ ꯑꯗꯨꯅ ꯃꯥꯏ ꯃꯦ ꯗꯥꯝꯗꯣ ꯁꯤꯒꯤ ꯂꯝꯕꯣꯏ ꯈꯣꯡꯅꯥꯡꯈꯣꯡꯗꯩꯅꯦꯕ ꯃꯦꯗꯥꯝꯒꯤ ꯁꯥꯏꯟ ꯋꯥ ꯂꯧ ꯆꯣ ꯂꯧꯗꯣꯏꯅꯦ ꯑꯩꯅ ꯑꯗꯒꯤ ꯃꯥꯏ ꯁꯔ ꯒꯥꯏꯠ ꯅꯨꯄꯤꯁꯤꯅ ꯁꯤꯒꯤ ꯋꯥꯍꯦꯡ ꯂꯩꯀꯥꯏ ꯕꯩꯒꯣ ꯍꯣꯇꯦꯟꯗꯣ
ꯑꯥ
ꯑꯗꯨꯏ ꯃꯅꯥꯛꯇꯩꯅꯦꯕ ꯁꯥꯔꯒꯤꯗ ꯍꯩ ꯊꯤꯂꯨꯁꯤ ꯑꯪ ꯊꯤꯟꯒꯥꯏꯕꯤꯅꯤ
ꯃꯥꯒꯤ ꯍꯣꯏ ꯁꯥꯔꯚꯤꯁꯇꯁꯨ ꯑꯗꯨꯝ ꯂꯩꯔꯝꯃꯤꯁꯦ
ꯎꯝ ꯂꯩꯌꯦ ꯑꯗꯨꯅ ꯑꯩꯒꯤ ꯁꯥꯔꯤ ꯑꯃ ꯂꯩꯔꯛꯄ ꯄꯅꯦ ꯍꯟꯇꯛ ꯊꯣꯛꯂꯛꯄꯗꯨꯗ ꯃꯥ ꯑꯩꯒꯤꯗ ꯂꯥꯛꯀꯦ ꯍꯥꯏꯕ ꯑꯗ ꯑꯩꯅ ꯑꯩꯗꯣ ꯆꯠꯊꯣꯛꯇꯧ ꯌꯨꯝꯆꯠꯇꯧ ꯂꯩ ꯍꯌꯦꯡ ꯑꯣꯏꯅ ꯊꯦꯡꯅꯔꯁꯦ ꯍꯥꯏꯕ ꯍꯣꯏꯅ ꯍꯥꯏꯅꯕꯗꯒꯤ ꯏꯔꯥꯡ ꯂꯩꯁꯟꯈ꯭ꯔꯒ ꯑꯗꯨꯝ ꯃꯥ ꯆꯪꯈꯤꯕꯅ ꯍꯥꯜꯂꯦꯕ ꯋꯥꯛꯇꯨꯗꯤ ꯁꯨꯇꯤꯗꯤ ꯀꯨꯏꯅ ꯂꯧ ꯌꯥꯗꯕꯅꯤꯅ ꯁꯥꯔꯤꯗꯨꯁꯨ ꯄꯤꯔꯝꯗ꯭ꯔꯦ ꯃꯥꯒꯤꯅꯦꯅ ꯑꯩꯅ ꯁꯦꯝꯕ ꯑꯆꯥꯔꯗꯨꯁꯨ ꯄꯨꯈꯤ ꯑꯗꯨꯝ ꯑꯩꯅ ꯑꯆꯥꯔ ꯍꯦꯛ ꯁꯦꯝꯕꯤꯕ ꯃꯥꯒꯤ
ꯑꯣ
ꯀꯨꯀꯤꯡ ꯁ꯭ꯀꯤꯜꯗꯤ ꯐ꯭ꯔꯣꯞ ꯀꯔꯤꯝ ꯍꯩꯇꯕꯤꯅꯦ ꯖꯁ ꯆꯝꯐꯨꯠ ꯐꯨꯠꯄ ꯏꯔꯣꯟꯕ ꯂꯣꯏꯔꯦ
ꯀꯩꯝꯇ ꯁꯨꯝ ꯇꯧꯔꯛꯇꯕꯒꯤ
ꯎꯝ ꯑꯗꯒꯤ ꯃꯥꯏ ꯃꯅꯥꯎꯅꯨꯄꯤ ꯍꯣꯔꯇꯤꯀꯜꯆꯔꯒꯤꯗ ꯂꯩꯕꯗꯗꯤ ꯌꯥꯝꯅ ꯍꯩꯁꯤꯡꯕꯗꯣ ꯑꯣꯏꯌꯦꯕ ꯑꯗꯒꯤ ꯄꯩꯁꯥ ꯄꯩꯥ ꯅꯨꯡꯁꯥ ꯍꯥꯏꯔꯁꯨ ꯏꯃꯥꯟꯅꯕꯤꯗꯨꯅ ꯈꯔ ꯄꯧꯅ ꯁꯤꯖꯤꯟꯅꯕꯗꯣ ꯑꯣꯏꯕ ꯣ ꯃꯅꯥꯎꯄꯤꯗꯨꯗꯤ ꯌꯥꯝ ꯍꯩꯁꯤꯡ ꯈꯪꯕ꯭ꯔꯥ ꯏꯁ ꯈꯨꯆꯤꯡ ꯑꯃꯅꯤ ꯀ ꯀꯥ ꯀꯥ ꯂꯥꯎ
ꯀꯨꯄꯥ ꯃꯥꯅꯈ꯭ꯔꯥ
ꯎꯝ ꯃꯣꯏ ꯆꯦꯗꯨꯅ ꯐꯃꯂꯕ
ꯑꯣ
ꯑꯗꯨꯃꯥꯏꯅ ꯇꯧꯋꯦ ꯎꯝ
ꯅꯨꯡꯉꯥꯏꯔꯝꯒꯅꯤ ꯃꯣꯏꯁꯨ ꯂꯥꯏꯔꯤꯛ ꯀꯤꯃꯤꯅꯤꯗꯀꯣ ꯃꯤꯁꯨ ꯃꯣꯏꯗꯤ ꯑꯗꯨꯝ
ꯇꯨꯝꯅꯤꯉꯦ ꯑꯃꯨꯛ ꯁꯥꯟꯅꯁꯤ ꯅꯪ ꯊꯝꯃꯣ ꯀꯣꯜꯗꯣ
ꯍꯣꯏ
ꯊꯃꯣꯅꯍꯩ